ꯀꯥꯏꯅ ꯇꯧꯕꯗꯣ ꯈꯪꯍꯧꯗꯣꯏ ꯃ ꯆꯠꯄꯗꯣ
ꯑꯗꯨꯅꯦ ꯑꯁ ꯑꯩꯗꯤ ꯁꯤꯡꯖꯨꯗ ꯌꯣꯜꯂꯣꯅ
ꯌꯣꯟꯁꯤꯔ ꯌꯦ ꯂꯣꯏꯁꯤꯔ ꯈꯪꯗꯦ
ꯅꯨꯃꯤꯗꯥ ꯑ ꯅꯨꯃꯤꯗꯥ ꯑꯦꯛꯁꯇ꯭ꯔꯥ ꯇꯨ ꯍꯟꯗ꯭ꯔꯦꯗ ꯊ꯭ꯔꯤ ꯍꯟꯗ꯭ꯔꯦ ꯂꯥꯛꯗ ꯑꯗꯨꯝ ꯌꯥꯏꯦ ꯅꯪꯒꯤ
ꯎꯝ
ꯏꯟꯁꯥꯡꯒꯨꯝꯕꯁꯨ ꯌꯣꯜꯂꯣ ꯍꯥꯏ ꯑꯃꯅ ꯏꯟꯁꯥꯡꯒꯨꯝꯕꯁꯨ ꯊꯣꯡꯉꯒ ꯑꯗꯨꯝ ꯍꯥꯞꯄꯛꯑꯣ ꯑꯗꯨꯣ ꯁꯤ ꯃꯅꯥꯛꯇ ꯨꯒꯨꯝꯕ ꯀꯩꯅꯣ ꯇꯧꯕꯅꯤꯅꯀꯣ
ꯎꯝ
ꯍꯥꯡꯕ ꯂꯥꯛꯑꯦ ꯑꯗꯨꯁꯨ ꯌꯣꯟꯕ ꯌꯥꯏꯌꯦꯦ ꯅꯪꯅ ꯄꯥꯝꯕꯗꯤ ꯑꯗꯨꯝ ꯇꯧꯋꯣ ꯍꯥꯏꯅ ꯍꯥꯏꯕ ꯃꯥꯂ
ꯎꯝ ꯃꯥꯒꯤꯁꯨ ꯀꯁꯇꯃꯔ ꯌꯥꯝ ꯂꯥꯛꯀꯅꯤ ꯅꯪ ꯅꯪꯒꯤꯗꯣ ꯊꯝꯃꯗꯤ ꯃꯤ ꯂꯧꯔꯤꯉꯩ ꯆꯪꯕ ꯃꯇꯝꯗ ꯑꯇꯣꯞꯄ ꯄꯣꯠꯁꯨ ꯑꯗꯨꯝ ꯂꯥꯎꯈ꯭ꯔꯅꯦꯕ
ꯎꯝ
ꯑꯗꯣ ꯆꯟ ꯄꯤꯀꯥꯎꯁꯒꯨꯝꯕꯗꯨ ꯑꯗꯨꯁ
ꯑꯗꯨ ꯁꯦꯝꯁꯤꯔꯥ ꯍꯥꯏꯅ ꯑꯩ ꯑꯩꯅ ꯑꯩꯁꯨ ꯏꯆꯦꯗ ꯍꯥꯏꯕ
ꯎꯝ ꯁꯤꯡꯖꯨ ꯀꯦꯟ ꯁꯤꯡꯖꯁꯨ ꯄꯤꯕ ꯌꯥꯏꯌꯦꯅ ꯑꯗꯣ ꯀꯔꯀꯣꯕꯤ ꯃꯅꯥ ꯒꯨꯝꯕ ꯈꯔ ꯍꯥꯞꯔꯒ ꯄꯤꯌꯥꯁꯇꯣ ꯈꯔ ꯍꯥꯞꯅꯤ
ꯃꯨꯝꯆꯨꯒꯤ ꯑꯁ ꯈꯪꯉꯦ ꯆꯤꯛꯀꯟ ꯁꯤꯡꯖꯨ ꯀꯃꯥꯏꯅ ꯁꯦꯝꯒꯦꯔꯣ
ꯑꯁꯤ ꯏꯝꯐꯥꯜꯗ ꯑꯩ꯭ꯋꯥꯏ ꯆꯥꯕ ꯃꯐꯝꯗ ꯄꯤꯕꯗꯨꯗꯤ ꯄꯁ ꯈꯔ ꯍꯥꯞꯄꯦ ꯑꯗꯨꯒ ꯀꯣꯕꯤ ꯃꯅꯥꯁ ꯃꯤꯗꯤ ꯑꯗꯨꯝ ꯗꯥꯏꯔꯦꯛ ꯄꯤꯕꯁꯨ ꯌꯥꯎꯋꯦꯗ
ꯎꯝ
ꯄꯤꯌꯥꯁ ꯈꯔ ꯍꯥꯞꯄꯒ ꯄꯤꯕ ꯌꯥꯏ ꯅꯪꯅ ꯒ꯭ꯔꯤꯟ ꯆꯤꯂꯤꯗꯣ ꯈꯔ ꯄꯤꯔꯒ ꯍꯥꯞꯂꯒ ꯑꯃ ꯑꯅꯤꯒꯨꯝꯕ
ꯌꯥꯝꯕ꯭ꯔꯥ ꯌꯥꯝꯗꯕ꯭ꯔꯥ ꯌꯣꯟꯕꯒꯤ ꯆꯥꯡꯗꯨꯁꯨ
ꯑꯁ ꯌꯥꯝꯂꯕꯅꯦ ꯁꯥ ꯑꯣꯏꯕꯅꯤꯅ
ꯎꯝ
ꯐꯤꯐꯇꯤꯒꯤꯗꯣ ꯈꯤꯇꯪ ꯈꯤꯇꯪ ꯄꯤꯌꯦ
ꯆꯤꯛꯀꯦꯟ ꯑꯃ ꯐꯥꯎ ꯂꯧꯎꯗꯣꯔꯤꯕꯅꯤꯅ ꯀꯃꯥꯏ ꯌꯣꯟꯕ꯭ꯔꯥ ꯈꯪꯗꯦ ꯁꯤꯗ ꯆꯤꯛꯀꯟ ꯀꯦꯖꯤꯗ ꯀꯌꯥ ꯑꯣꯏꯕ꯭ꯔꯥ ꯍꯥꯔꯠ ꯆꯤꯛꯀꯦꯟꯕꯨꯗꯤ ꯇꯨ ꯐꯤꯐꯇꯤꯅꯤ ꯍꯥꯏ ꯑꯗꯨꯗꯣ
ꯕꯣꯏꯂꯥꯔꯗꯣ ꯂꯥꯛꯑꯣ ꯍꯥꯔꯠ ꯅꯠꯇꯕꯤꯗ
ꯚꯕꯤꯂꯔꯗꯤ ꯇꯥꯛ ꯍꯣꯡꯂꯒꯅꯤ ꯍꯥꯏꯅ ꯈꯟꯕ
ꯇꯨ ꯐꯤꯐꯇꯤ ꯑꯣꯏꯔꯗꯤ ꯇꯨ ꯍꯟꯗ꯭ꯔꯦꯠꯒꯨꯝꯕ ꯋꯥꯟ ꯑꯩꯠꯇꯤꯒꯨꯝꯕꯗ ꯐꯪꯅꯤꯡꯉꯥꯏ ꯃꯥꯜꯂꯦ
ꯎꯝ ꯍꯥꯏꯕꯗꯨꯁꯨ ꯑꯩꯈꯣꯏ ꯅꯣꯔꯠ ꯏꯁꯇ ꯂꯧꯕꯒꯤꯅꯤ
ꯎꯝ ꯑꯗꯣ ꯁꯦꯝꯃꯣ ꯌꯥꯝ ꯆꯥꯡꯁꯨ ꯆꯪꯂꯣꯏ ꯈꯔ ꯕꯣꯏꯜ ꯇꯧꯔꯒ ꯑꯗꯨꯝ ꯈꯥꯏꯔꯒ ꯁꯦꯝꯕ ꯊꯥꯎꯗꯤ ꯈꯪꯉꯤꯅ ꯊꯥꯎꯗꯣ ꯈꯔ ꯍꯥꯞꯄ ꯌꯥꯝꯅ ꯍꯥꯞꯄꯣ
ꯑꯗꯨꯒ ꯎꯝ ꯀꯩꯅꯣ ꯅꯪꯅ ꯑꯦꯌꯥꯔꯄꯣꯔꯠꯇ ꯀꯩꯅ ꯄꯣꯠ ꯊꯥꯕꯗꯣ ꯃꯥꯒꯤ ꯄꯔꯣꯁꯦꯁꯇꯣ ꯀꯃꯥꯏ ꯆ ꯆ ꯄ꯭ꯔꯥ
ꯃꯥ ꯃꯣꯏ ꯒꯤ ꯃꯣꯏꯒꯤ ꯅꯝꯕꯔꯗꯤ ꯂꯥꯏꯕ ꯇꯥꯏ ꯑ ꯑꯦꯔꯣ ꯄꯣꯠꯇ ꯂꯩꯕꯁꯤꯡꯗꯨꯀꯣ ꯎꯝ ꯃꯣꯏꯒꯤ ꯆꯦꯗꯨ ꯃꯣꯏꯒꯤ ꯅꯝꯕꯔꯗꯨꯝ ꯄꯤꯌꯦꯕ ꯃꯣꯏꯅ ꯂꯧꯕꯤꯒꯤꯅꯦ ꯅꯪꯒꯤ ꯄꯣꯠꯇꯣ ꯅꯪꯅ ꯅꯣꯏꯒꯤ ꯑꯦꯗ꯭ꯔꯦꯁꯇꯣ ꯑꯦꯗ꯭ꯔꯦꯁꯀꯥ ꯑꯦꯗ꯭ꯔꯦꯁ ꯂꯩꯔꯗꯤ ꯑꯗꯨꯝ ꯌꯥꯏꯗ ꯅꯣꯏꯒꯤ ꯑꯦꯗ꯭ꯔꯦꯁꯁꯦ ꯑꯗꯨꯝ ꯊꯥꯔꯅꯤ
ꯎꯝ
ꯎꯝ
ꯌꯥꯔꯗꯤ ꯏꯆꯦ ꯑꯩꯈꯣꯏꯗ ꯃꯕꯥꯅꯤ ꯀꯩꯅꯣ ꯊꯕꯛ ꯇꯧꯔꯗꯤ ꯑꯩꯈꯣꯏꯁꯨ ꯐꯝꯁꯤꯔꯥ ꯍꯥꯏꯅ ꯍꯥꯏꯕ ꯑꯗ ꯄꯣꯠꯊꯥꯕ ꯄꯣꯠ ꯊꯥꯅꯤꯡꯉꯥꯏꯗꯣ ꯃꯤꯕꯨꯗꯤ ꯂꯩꯌꯦ ꯑꯗꯨꯕꯨ ꯊꯥꯒꯗꯕꯗꯣ ꯈꯪꯗꯕ ꯃꯥꯒꯤ ꯄ꯭ꯔꯣꯁꯦꯁ ꯄ꯭ꯔꯣꯁꯦꯁꯇꯣ
ꯑꯣ ꯑꯈꯣꯏ ꯏꯆꯦꯈꯣꯏꯗꯤꯀꯣ ꯄꯨꯔꯒꯤ ꯄꯣꯠ ꯊꯥꯕ ꯇꯣꯛꯈ꯭ꯔꯦ ꯃꯣꯏ ꯏꯝꯐꯥꯜꯗ ꯑꯣ ꯅꯠꯇꯦ ꯗꯦꯜꯗꯤꯍꯤꯗ ꯍꯣꯜꯁꯦꯜ ꯄꯤꯕ ꯃꯐꯝ ꯂꯩꯌꯦ ꯍꯥꯏꯌꯦ
ꯑꯣ
ꯑꯗꯨꯒꯤ ꯏꯆꯦꯗꯤ ꯂꯧꯕ ꯇꯣꯛꯈ꯭ꯔꯦ ꯁꯤ ꯏꯝꯐꯥꯜꯗ
ꯑ
ꯑ ꯈꯔꯗꯤ ꯇꯥꯡꯉꯦ ꯑꯗꯨ ꯑꯣꯏꯔꯁꯨ ꯎꯝ ꯍꯟꯗ꯭ꯔꯦꯠ ꯋꯥꯟ ꯋꯥꯟ ꯍꯟꯗ꯭ꯔꯦꯠ ꯇꯨ ꯍꯟꯗ꯭ꯔꯦꯠꯒꯨꯝꯕ ꯄ꯭ꯔꯣꯐꯤꯠ ꯂꯧꯕ ꯃꯥꯜꯂꯦ ꯃꯣꯏ ꯑꯗꯣ ꯑꯁꯤꯗ ꯊꯥꯔ ꯗꯤ ꯃꯣꯏꯁꯨ ꯄꯩꯁꯥ ꯌꯥꯝ ꯆꯪꯉꯦꯕ ꯋꯥꯟ ꯊꯥꯎꯖꯟꯒꯨꯝꯕ ꯄꯤꯕꯅꯦ
ꯑꯣ ꯗꯦꯜꯂꯤꯗ ꯑꯣꯏꯕꯒꯤꯔ ꯅꯠꯇꯔ ꯍꯣꯜꯁꯦꯜ ꯃꯐꯝꯗ ꯗꯦꯜꯂꯤꯗꯔ ꯀꯗꯥꯏꯗ ꯑꯣꯏꯕ꯭ꯔꯣꯀꯣ
ꯍꯣꯏ ꯗꯦꯜꯍꯤꯗ ꯍꯣꯜꯁꯦꯜꯒꯤ ꯃ ꯐꯝ ꯂꯩꯌꯦ ꯍꯥꯏꯕꯅꯤ ꯑꯩ ꯑꯗꯣ ꯈꯪꯗꯦ ꯗꯨꯀꯥꯟ ꯐꯝꯕ ꯇꯣꯛꯈ꯭ꯔꯅꯤ ꯍꯥꯏꯕꯅꯦ
ꯎꯝ ꯀꯟꯁꯤꯦ ꯇꯕꯗꯔ
ꯃꯥꯗꯣ ꯄ꯭ꯔꯦꯒꯅꯦꯟ ꯑꯣꯏꯕꯤꯈꯤ ꯑꯗꯨꯒ ꯊꯕꯛ ꯑꯇꯣꯞꯄꯁꯨ ꯇꯧꯋꯦ ꯑꯗꯨꯒꯤꯅꯤꯗ
ꯃꯤ ꯊꯝꯕ ꯌꯥꯏꯅ ꯁꯤꯦꯠꯅꯗꯦ ꯑꯗꯨꯕꯨ ꯃꯤ ꯁꯤꯠꯇ꯭ꯔꯗꯤ ꯈꯪꯗꯦ ꯍꯧꯖꯤꯛꯀꯥꯟꯅꯤ ꯅꯣꯗꯤꯒꯤ ꯗꯨꯀꯥꯟ ꯌꯥꯝ ꯃꯅꯦꯅ
ꯍꯣꯏ ꯌꯥꯃꯦ ꯍꯥꯏꯌꯦꯌꯦꯦ
ꯑꯩꯣꯏꯒꯤ ꯀꯩꯅꯣꯗꯁꯨ ꯇꯔꯥꯃꯨꯛ ꯇꯔꯥ ꯇꯔꯥ ꯍꯦꯜꯂꯝꯒꯅꯤꯗ ꯑꯗꯨꯝ ꯌꯣꯜꯂꯦꯕ
ꯎꯝ
ꯌꯥꯝ ꯆꯥꯎ ꯆꯥꯎꯅ ꯆꯤꯛꯀꯟ ꯇꯤꯀꯜꯁꯀꯨꯝꯕ ꯑꯗꯨꯒ ꯃꯤꯗꯤ ꯃꯈꯣꯡꯗꯨ ꯊꯣꯡꯡꯂꯒ ꯃꯈꯣꯡꯒꯨꯝꯕꯗꯨꯁꯨ ꯌꯣꯜꯂꯦ
ꯌꯧꯂꯣꯅꯣꯅꯁꯨꯣ
ꯃꯈ ꯃꯈꯣꯡ ꯃꯉꯥꯗ ꯍꯟꯖꯦ ꯍꯟꯖꯦ ꯍꯥꯏꯅꯀꯣ
ꯎꯝ ꯑꯃꯥꯔꯣ ꯀꯨꯟ ꯀꯨꯟꯒ ꯌꯣꯟꯕꯅꯦ ꯑꯗꯨꯝ
ꯑ
ꯋꯤꯡꯁꯀꯨꯝꯕꯁꯨ ꯑꯗꯨꯝ ꯁꯦꯝꯕ ꯌꯥꯏꯅꯅ ꯑꯦꯛꯁꯇ꯭ꯔꯥ ꯌꯦꯣꯂꯣ ꯍꯥꯏꯔꯗꯤ ꯌꯥꯝ ꯐꯩ ꯍꯥꯏꯗꯤ
ꯑꯁꯇ꯭ꯔꯥ ꯌꯣꯜꯂꯣ ꯍꯥꯏꯅꯗꯤ ꯍꯥꯏꯌ ꯍꯣꯏ ꯅꯪꯒꯤ ꯈ ꯑꯣꯏꯅꯤꯡꯉꯥꯏ ꯌꯣꯜꯂꯣ ꯍꯥꯏ ꯍꯥꯏꯅꯦ ꯑꯗꯨꯕꯨꯣ ꯇꯟꯕꯗꯤ ꯃꯤꯒꯤ ꯗꯨꯀꯥꯟꯗ ꯐꯝꯃꯒ ꯃꯣꯏꯁꯨ ꯑꯗꯨꯝ ꯁꯦꯂꯔꯤ ꯄꯤꯒꯅꯤ ꯑꯗꯨꯕꯨ ꯑꯗꯨꯒ ꯑꯩꯅ ꯔꯦꯟꯁꯨ ꯄꯥꯒꯗꯧꯕ ꯅꯠꯇꯕꯅꯤꯅ ꯑꯗꯨꯅꯤ ꯈꯪꯝꯕꯗ ꯅꯪ ꯑꯗꯨꯗ ꯀꯅ ꯇꯧꯕꯅꯤꯅ ꯇꯥꯏꯅ ꯑꯗꯨ ꯅꯨꯄꯤꯗꯤ ꯌꯥꯝ ꯐꯩꯌꯦ ꯍꯥꯏꯅꯗꯤ ꯑꯗꯨꯝꯅꯤ ꯃꯌꯥꯝꯅ ꯍꯥꯏꯗꯤꯦ ꯍꯥꯏꯌꯦꯒ
ꯈꯥ ꯌꯣꯜꯂꯣ ꯍꯥꯏꯔꯗꯤ ꯑꯗꯨꯝ ꯐꯥꯏꯌꯦ ꯅꯪꯒꯤ ꯑꯗꯨꯝ ꯌꯣꯟꯕ ꯌꯥꯏꯌꯦ ꯇꯝꯅꯤ ꯃꯍꯍꯗ ꯍꯥ ꯂꯤꯇꯦ
ꯍꯣꯏ ꯊꯦꯡꯅ ꯍꯧꯒꯠꯄꯒꯤ ꯑꯁ ꯌꯥꯗ꯭ꯔꯦ ꯍꯧꯖꯤꯛꯀꯥꯟ ꯊꯦꯡ ꯊꯦꯡꯅ ꯇꯨꯝꯕ ꯊꯦꯡꯅ ꯍꯧꯒꯠꯄ
ꯎꯝ ꯅꯍꯪ ꯗꯨꯀꯥꯟ ꯄꯨꯡ ꯀꯌꯥꯐꯥꯎ ꯍꯥꯡꯕ꯭ꯔꯥ ꯅꯣꯏꯒꯤꯗꯣ
ꯄꯨꯡ ꯣꯔꯣ ꯅꯍꯥꯟꯗꯤ ꯄꯨꯡ ꯑꯅꯤ ꯐꯥꯎ ꯄꯨꯡ ꯑꯅꯤ ꯍꯦꯜꯂꯦ ꯍꯥꯡꯕꯗꯣ ꯀꯩꯅꯣ ꯄꯣꯠ ꯂꯥꯛꯄ ꯅꯨꯝꯅꯤ ꯇꯣ
ꯑꯣ ꯄꯨꯡ ꯀꯌꯥꯗ ꯍꯥꯡꯕ꯭ꯔꯥ
ꯁꯇ ꯇꯨꯋꯦꯜꯐ ꯊꯥꯔꯇꯤꯗ
ꯅꯪ ꯄꯨꯡ ꯀꯌꯥꯗ ꯇꯨꯝꯕ꯭ꯔꯥ ꯑꯗꯨꯏꯗꯤ
ꯄꯨꯡ ꯄꯨꯡ ꯑꯍꯨꯝ ꯃꯔꯤ ꯅꯠꯇ꯭ꯔꯗꯤ ꯃꯔꯛ ꯃꯔꯛꯇꯗꯤ ꯑꯗꯨꯝ ꯄꯨꯡ ꯃꯉꯥ ꯄꯨꯡ ꯃꯉꯥ ꯍꯂ ꯄꯨꯡ ꯇꯔꯣꯛꯒꯨꯝꯗꯁꯨꯅ ꯇꯨꯝ ꯇꯨꯝꯕ ꯅꯨꯃꯤꯠ ꯂꯩ ꯑꯗꯨꯝ ꯊꯕꯛꯀꯨꯝꯕ ꯈꯔ ꯊꯦꯡꯒꯅꯤ ꯍꯥꯏꯔꯗꯤ ꯃꯇꯝꯗꯣ ꯈꯪꯍꯧꯗꯦ ꯑꯗꯨꯝ ꯌꯨꯝ ꯂꯥꯛꯄꯒ ꯉꯥꯏꯍꯥꯛ ꯂꯩꯔꯗꯤ ꯑꯗꯨꯝ ꯉꯥꯟꯈ꯭ꯔꯅꯤ
ꯑ ꯀꯥꯎꯁꯦ ꯍꯟꯗꯛꯁꯦ ꯀꯥꯎ ꯇꯥꯎꯗꯣꯏꯅꯦ ꯑꯩꯉꯣꯟꯗ ꯅꯪꯉꯣꯟꯗꯗꯤ ꯇꯕ꯭ꯔꯥ
ꯇꯧꯔꯛꯇꯦ ꯃꯆꯥꯅꯨꯄꯤ ꯂꯩꯕꯒꯤ
ꯑ
ꯅꯍꯥꯟꯗꯣ ꯅꯍꯥꯟꯗꯣ ꯀꯣꯜ ꯇꯧꯔꯛꯑꯦ ꯃꯆꯥꯅꯨꯄꯤꯄ ꯂꯥꯛꯑꯦ ꯍꯥꯏꯅ
ꯎꯝ ꯑꯣ ꯏꯆꯦ ꯎꯝ ꯅꯥꯒꯥꯂꯦꯟꯗ ꯂꯥꯏꯕꯑꯣ ꯁꯦꯅꯥꯄꯇꯤꯗꯔꯥ
ꯍꯣꯏ ꯏꯁꯅꯕꯨꯗꯤꯗ ꯂꯑꯕꯗꯨ ꯄꯨꯡ ꯃꯉꯥ ꯄꯨꯡ ꯃꯉꯥ ꯑꯌꯨꯛꯇ ꯆꯠꯄ ꯏꯚꯤꯅꯤꯡ ꯄꯨꯡ ꯃꯉꯥꯗ ꯌꯥꯎꯋꯦ ꯍꯥꯏꯌꯦꯦ ꯑ ꯁꯝ ꯂꯧꯕ ꯆꯠꯇꯦ ꯂꯧꯕ ꯂꯧꯕ ꯆꯠꯇꯕ ꯃꯥꯜꯂꯦ ꯄꯦꯁꯦꯟꯖꯔꯗ ꯄꯨꯞ ꯃꯥꯜꯂꯦ ꯀꯩꯅꯣ ꯗꯥꯏꯔꯦꯛ ꯆꯠꯂꯗꯤ ꯀꯣꯡ ꯀꯨꯀꯤꯒꯤ ꯂꯝ ꯀꯣꯡ ꯌꯥꯝ ꯀꯩꯅꯣ ꯇꯧꯋꯤꯅ
ꯑꯥ ꯍꯣꯏ ꯍꯣꯏ ꯍꯣꯏ
ꯎ ꯀꯩꯅꯣꯗꯒꯤ ꯁꯦꯅꯥꯄꯇꯤꯗꯒꯤ ꯎꯈ꯭ꯔꯨꯜ ꯆꯠꯄ ꯂꯝꯕꯤ ꯂꯩꯕ ꯃꯥꯜꯂꯦ ꯎꯈ꯭ꯔꯨꯗꯒꯤ ꯑꯗꯨꯝ ꯀꯩꯅꯣ ꯀꯣꯏꯔꯒ ꯆꯠꯄ ꯃꯥꯜꯂꯦ ꯑꯗꯨꯒꯤ ꯑꯌꯨꯛ ꯄꯨꯡ ꯃꯉꯥꯗ ꯆꯠ ꯏꯚ ꯄ ꯗ ꯊ ꯌꯥꯎꯔꯦ ꯑꯦꯍꯌꯦ
ꯑꯍꯦ ꯍꯣꯏꯗꯤꯁ ꯁꯤꯤꯒꯨꯝꯕ ꯂꯝꯕꯤꯗꯤ
ꯌꯥꯝ ꯋꯥꯈ꯭ꯔꯕ ꯃꯥꯜꯂꯦꯅ ꯍꯥꯏꯅ ꯑꯪꯀꯜꯅ ꯀꯣꯜ ꯇꯧꯔꯛꯄ ꯃꯥꯄꯅꯦ ꯄ ꯀꯩ ꯍꯥꯏꯁꯤꯔꯥ ꯅꯨꯃꯤꯠ ꯀꯩꯅꯣ ꯆꯨꯞꯄꯗꯗꯤ ꯇꯣꯡꯉꯒ ꯂꯥꯛꯄꯒꯤ
ꯎꯝ
ꯃꯥ ꯍꯟꯕ ꯃꯇꯝꯗ ꯑ ꯆ ꯔꯗ ꯍꯜ ꯍꯦꯁ ꯍꯥꯏ ꯅ ꯀꯥꯏꯕꯅꯦꯗꯨ ꯕꯨꯇꯤꯀꯦꯠ ꯐꯪꯒꯗꯦ ꯍꯥꯏ
ꯂꯣꯏ ꯕꯨꯛ ꯇꯧꯈ꯭ꯔꯦ ꯍꯌꯦꯁ ꯅꯇꯤꯔꯣꯝꯒꯤꯁꯨ ꯇꯨ ꯂꯤꯡꯒꯦ ꯌꯥꯁꯤ ꯀ ꯍꯥꯏ
ꯆꯥꯕꯤꯕꯒꯤ ꯑꯣꯏꯔꯝꯅꯦ
ꯎꯝ ꯁꯥꯁꯨ ꯀꯌꯦ ꯂꯝꯕꯤ ꯆꯠꯄꯗ ꯆꯝ ꯊꯥꯕ ꯆꯠꯠꯇꯠꯇ
ꯎ ꯃꯛ ꯃꯅꯥꯛꯇꯗꯤ ꯌꯥꯝ ꯃꯤꯁꯨ ꯂꯩꯏꯇꯕ ꯋꯥꯔꯤ ꯁꯅꯤꯡꯉꯥꯏꯁꯨ ꯂꯩꯥꯏꯇꯕ ꯌꯥꯝ ꯃꯝ ꯂꯩꯕꯅꯦ ꯐꯣꯟꯁꯨ ꯌꯦꯡꯕ ꯀꯩꯅꯣ ꯍꯥꯏꯕ ꯍꯥꯏꯆꯦ
ꯑꯗꯨ ꯃꯇꯝ ꯑꯗ ꯁꯤꯗ ꯆꯥꯡꯉꯒ ꯑꯗꯨꯝ ꯀꯣꯜ ꯇꯥꯕꯅ
ꯅꯣꯏ ꯁꯪꯒꯦꯔꯥ ꯁꯪꯉꯣꯏꯔꯥꯁꯨ ꯈꯪꯒꯅꯤ
ꯑꯉꯥꯡꯅ ꯄꯥꯡꯕ ꯍ ꯂꯩ ꯂꯣꯏꯔꯦ
ꯌꯎꯗ ꯀ
ꯑꯩꯈꯣꯏꯗꯤ ꯑꯗꯨꯝ ꯐ꯭ꯔꯤꯗ ꯂꯥꯛꯑꯦꯅ ꯁꯪꯗ꯭ꯔꯗꯤ ꯈꯪꯗꯦ ꯑꯗꯨ ꯑꯣꯏꯔꯁꯨ
ꯑꯣ ꯑꯦꯛꯖꯥꯝ ꯑꯦꯛꯖꯥꯝ ꯂꯩꯇ꯭ꯔꯗꯤ ꯑꯁ ꯇꯃꯦꯡꯂꯣꯡ ꯆꯠꯂꯒ ꯕꯤ ꯕꯦꯖ ꯂꯩꯕ ꯌꯥꯕꯅꯤ ꯃ ꯅꯪꯒꯤ
ꯎꯝ ꯌꯥꯝꯅꯤꯅꯦ ꯍꯔ ꯍꯥꯎꯥꯎ ꯐꯔ ꯁꯤꯟꯗꯗ ꯂꯣꯏ ꯈ꯭ꯔꯅꯤꯌꯦ
ꯗꯤꯁꯇꯅꯤꯒꯤ